ꯍꯜꯂꯣ ꯅꯣꯔꯃꯦꯜꯂꯣ
ꯀꯩꯅꯅꯣ ꯌꯥꯝ ꯇꯄꯤ ꯌꯥꯝ ꯇꯥꯞꯄꯤꯁꯤꯕꯣ ꯉꯥꯏꯈꯣꯀꯣ ꯕꯣꯜꯂꯨꯝ ꯑꯝꯇ ꯂꯩꯈꯠꯈꯤꯒꯦ
ꯇꯥꯔꯕ ꯇꯥꯔꯕ ꯑꯩꯅ ꯂꯥꯞꯅ ꯉꯥꯡꯕꯩꯅꯦ
ꯍꯜꯂꯣ
ꯑꯩꯅ ꯂꯥꯞꯅ ꯉꯥꯡꯕꯩꯅꯦꯃꯤ
ꯍꯧꯎꯔꯦ ꯍꯧꯎꯔꯦ ꯑꯩꯅ ꯕꯨꯂꯨꯝꯖꯦ ꯐꯨꯜ ꯂꯩꯈꯠꯄꯅꯤ ꯅꯪ ꯂꯥꯛ ꯉꯥꯡꯉꯥꯁꯨ ꯑꯩꯩꯅ ꯍꯧ ꯇꯥꯔꯅꯤ
ꯍꯩꯄꯥꯗꯤ
ꯅꯨꯡꯁꯤꯔ ꯅꯨꯡꯁꯤꯠ ꯄꯥꯏꯁꯜꯂꯄ꯭ꯔꯥ
ꯅꯨꯡꯁꯤꯠ ꯄꯥꯏꯁꯜꯂꯦ ꯄꯥꯏꯈꯤꯗꯧꯔꯦ ꯏꯃꯥ ꯀꯃꯥꯏꯅ ꯇꯧꯅꯤ ꯏꯃꯥ
ꯍꯥꯏꯔꯛꯑꯣ ꯀꯔꯤꯅꯣ
ꯑꯗꯨꯃꯗꯤ ꯉꯥꯛꯄꯤ ꯌꯥꯔꯅꯤ ꯀꯩꯁꯨ ꯇꯧꯗꯦ
ꯅꯨꯡꯁꯤꯠ ꯄꯥꯁꯟꯕ ꯌꯥꯝ ꯇꯥꯅꯤꯡ ꯗꯕꯅꯦꯕ ꯑꯗꯨꯒꯤꯅꯦ ꯑꯩꯅ ꯍꯪꯉꯤꯁꯦ
ꯅꯪ ꯀꯥꯏꯗꯧꯔꯤꯅꯣ
ꯑꯩ ꯐꯦꯟ ꯌꯥꯔꯤꯌꯦ
ꯁꯥꯏꯁꯤꯡꯒꯔꯤ ꯃꯊꯦꯜ ꯃꯥꯊꯦꯜ ꯃꯥꯊꯦꯜ ꯃꯥꯊꯦꯜ ꯃꯥꯊꯦꯜ ꯎꯅꯔꯕꯥ
ꯃꯊꯦꯟ ꯃꯊꯦꯟ ꯃꯊꯦꯟ ꯃꯊꯦꯟ ꯃꯊꯦꯟ ꯃꯊꯦꯟ ꯆꯥꯗ꯭ꯔꯦ ꯑꯩ
ꯀꯥ ꯀꯥ ꯀꯥ ꯀꯥ ꯀꯥ ꯀꯥ ꯀꯥ ꯀꯥ ꯀꯩꯔꯤꯅꯣ
ꯅꯪꯅ ꯑꯩꯕꯨ ꯅꯣꯏꯔꯦ ꯅꯣꯏꯔꯦꯅ ꯂꯛꯅꯕꯒꯤ ꯑꯩ ꯁꯥꯎꯗꯅ ꯑꯩ ꯆꯔꯥ ꯍꯦꯛꯂꯦ ꯑꯩ
ꯅꯣꯏꯌꯦꯕꯨ ꯅꯣꯏꯌꯦ ꯍꯥꯏꯕꯅꯤ ꯀꯩꯅꯣ
ꯅꯣꯏꯔꯦꯒ ꯆꯨꯝꯅ ꯍꯥꯏꯗꯤ ꯑꯣꯛꯅ ꯑꯣꯛ ꯆꯥꯗꯣꯔꯦ ꯍꯥꯏ ꯅꯪꯅ
ꯅꯪ ꯑꯗꯨ ꯁꯥꯎꯅꯤꯡꯉꯤ ꯑꯗꯨ ꯀꯩꯒꯤꯅꯣ
ꯑꯩ ꯁꯥꯎꯅꯤꯡꯉꯤ
ꯍꯋꯥꯏ ꯑꯥꯔ ꯌꯨ ꯑꯦꯡꯒꯔꯤ
ꯑꯩ ꯍꯧꯖꯤꯛ ꯑꯩꯅ ꯑꯩꯒꯤ ꯑꯁꯥꯁꯦ ꯁꯥꯁꯦ ꯅꯨꯡꯁꯤꯠ ꯁꯤꯜꯂꯛꯄꯗ ꯆꯤꯡꯅꯕ ꯈꯤꯇꯪ ꯄꯣꯛꯄꯒꯤ ꯁꯤꯟꯗꯨꯐꯥꯎꯗꯨꯅꯦ ꯑꯩꯅ ꯂꯥꯛꯅꯤꯡꯉꯁꯤ
ꯑꯩꯅ ꯆꯤꯡꯅꯕꯗꯤ ꯑꯣ ꯅ ꯅꯁꯤꯜꯂꯛꯄ ꯑꯗꯨꯝ ꯄꯥꯏꯈꯤꯕꯒꯤ ꯋꯥꯅꯤꯅꯦ ꯍꯍ ꯅꯣꯛꯅꯤꯡꯉꯤꯕꯣ ꯀꯨꯃꯥꯏꯅ ꯇꯧꯅꯤ
ꯅꯪꯁꯨ ꯑꯝꯇꯪ ꯄꯥꯏꯌꯨꯗꯅ ꯅꯨꯡꯁꯤꯠ ꯁꯤꯠꯄꯗ
ꯑꯩꯈꯣꯏꯗꯤ ꯄꯥꯏ ꯔꯣꯏꯌꯦ
ꯄꯥꯏꯅꯕ ꯇꯎꯁꯦ
ꯑꯩꯗꯤ ꯀꯃꯥꯏꯅ ꯄꯥꯏꯗꯣꯔꯤꯒꯦ ꯑꯩ ꯎꯁꯤꯇꯁꯨ ꯌꯥꯎꯔꯤ ꯃꯥꯏꯁꯦ
ꯀꯔꯤꯒꯤ ꯎꯪ ꯐꯤꯂꯝ ꯑꯃ ꯂꯩꯕꯅꯤꯅꯦ ꯅꯣꯡꯃꯩ ꯅꯨꯡꯁꯤꯠ ꯂꯥꯛꯑꯒ ꯑꯣ ꯋꯤꯖꯥꯔꯠ ꯑꯣꯐ ꯑꯣꯁꯇ ꯄꯥꯏꯕ ꯑꯗꯨꯃꯥꯏꯅ
ꯄꯪꯍꯥꯏ ꯍꯥꯏꯖꯤꯜꯂꯣ ꯏꯕꯦꯝꯃ ꯚꯤꯗꯤꯑꯣ ꯈꯥꯔ ꯌꯦꯡ ꯅꯪ ꯆꯠꯂꯨꯔꯕ ꯅꯪ ꯆꯠꯂꯨꯔꯕ
ꯀꯩꯩꯅꯁꯨ
ꯅꯪ ꯍꯥꯏꯗꯣ ꯄꯥꯏ ꯍꯥꯏ ꯅꯪ ꯆꯠꯂꯨꯔꯕꯕ ꯅꯪ ꯄꯥꯏꯔꯨꯔꯕ
ꯌꯥꯗꯦꯅ ꯀꯠꯂꯝꯕꯅꯤ ꯑꯗꯨꯕꯨ ꯌꯥꯔꯗꯤ ꯋꯥꯔꯜ ꯇꯨꯔ ꯇꯧꯔꯝꯃꯗꯧꯅꯦꯅ ꯑꯩꯁꯦ
ꯇꯧꯅꯤ ꯀꯔꯤꯅ ꯆꯥꯛꯆꯥꯗ꯭ꯔꯣ ꯁꯦꯡꯕꯒꯤ
ꯆꯥꯇꯦ
ꯆꯗꯤ ꯃꯥꯟꯈ꯭ꯔꯦꯗ ꯑꯩꯗꯤ ꯊꯥꯖꯗꯦꯗ
ꯑꯩ ꯑꯣꯑꯠ ꯆꯥꯏ
ꯆꯥꯛꯇꯤ ꯆꯥꯗꯕ ꯆꯥꯛꯅ ꯀꯩꯗꯧꯔꯕ ꯆꯥꯛꯇꯤ ꯏꯇꯩ ꯏꯅꯥꯎ ꯊꯣꯛꯅꯔꯦꯗꯨꯔꯥ
ꯎꯝ ꯆꯥꯛꯇꯤ ꯃꯇꯩ ꯃꯅꯥꯎ ꯊꯣꯛꯅꯔꯗꯤ ꯆꯥꯛ ꯆꯥꯗꯕ꯭ꯔꯣ
ꯃꯇꯩ ꯃꯅꯥꯎ ꯍꯧꯖꯤꯛ ꯃꯇꯩ ꯃꯅꯥꯎ ꯑꯌꯦ ꯃꯇꯩꯒ ꯃꯅꯥꯎꯒ ꯍꯥꯏꯕꯅꯤ ꯃꯇꯩ ꯃꯅꯥꯎ ꯍꯥꯏꯕ ꯅꯠꯇꯦ ꯃꯅꯥꯎꯄꯤꯒ ꯃꯇꯩꯒ ꯊꯣꯛꯄꯗꯣ ꯎꯅ ꯌꯥꯗꯕꯗꯣ
ꯑꯣꯀꯦ
ꯎ ꯁꯣꯛꯅ ꯁꯝꯅꯕ ꯌꯥꯗꯕꯗꯣ ꯑꯗꯨꯅꯦ ꯅꯪ ꯇꯧꯔꯤꯁꯦ
ꯑꯗꯨꯗꯤ ꯏꯔꯥꯛꯅꯔꯗꯤ ꯑꯗꯨꯝ ꯁꯤꯔꯦ ꯎ ꯎꯅ ꯑꯗꯨꯝ
ꯑꯗꯨꯗꯤ ꯍꯪꯉꯨꯔꯣ ꯃꯇꯩ ꯏꯅꯥꯎ ꯃꯇꯩ ꯃꯅꯥꯎ ꯑꯍꯟ ꯑꯅꯤꯗ
ꯆꯩ ꯑꯃ ꯆꯩ ꯑꯃ ꯊꯤꯕ ꯇꯥꯕꯅꯤꯅꯦ ꯆꯤꯡꯈꯠꯅꯕ ꯆꯩꯁꯨ ꯄꯥꯏꯌꯣꯅ
ꯅꯪꯒꯤꯗꯨꯗꯤ ꯐꯠꯇꯕ ꯀꯧꯑꯦ
ꯊꯣꯛꯄ ꯌꯥꯕ ꯋꯥꯔꯤꯅꯦ ꯑꯩꯅ ꯍꯪꯉꯤꯁꯦ
ꯇꯟꯖꯥ ꯇꯟꯖꯥꯗꯨꯅꯗꯤ ꯂꯧꯈꯠ ꯇꯥꯕ ꯅꯠꯇ꯭ꯔꯣ
ꯎꯝ
ꯅ ꯍꯥꯏꯗꯣ ꯀꯔꯤꯅꯣ ꯍꯥꯏꯕꯅꯤꯗ ꯁꯤꯗ꯭ꯔꯣ ꯃꯤꯗꯣ ꯏꯁꯤꯡ ꯇꯥꯔ ꯃꯤꯗꯨꯕꯨ ꯏꯇꯩꯗꯤ ꯊꯣꯛꯑꯦꯅ ꯍꯦꯛꯇ ꯏꯅꯥꯎꯄꯤ ꯊꯣꯛꯑꯦꯅ ꯆꯤꯡꯈꯠꯇꯗꯤ ꯅꯪ ꯇꯧꯗ ꯇꯧꯗꯣꯏ ꯃꯥꯜꯂꯦ ꯏꯕꯦꯝꯃ ꯅꯪ
ꯀꯔꯤ
ꯑꯩ ꯈꯪꯉꯦ ꯅꯪ ꯅꯒꯨꯟ ꯑꯩꯅ ꯐꯖ ꯈꯪꯉꯦ ꯑꯩꯅ
ꯅꯪꯁꯨ ꯇꯧꯗꯣꯢ ꯃꯥꯜꯂꯦ ꯅꯁꯛꯇꯣ
ꯅꯪ ꯆꯥꯛ ꯆꯥꯗ꯭ꯔꯤꯁꯤ ꯏꯟꯁꯥꯡ ꯍꯥꯎꯇꯕꯩꯅꯦ ꯍꯥꯏꯅꯦ
ꯑꯗꯨꯁꯨ ꯌꯥꯎꯖꯥꯅꯤ ꯈꯔ
ꯀꯔꯤ
ꯑꯗꯨꯁꯨ ꯌꯥꯎꯖꯠꯅꯦ ꯑꯩ ꯄꯦꯟꯗꯕꯁꯦ ꯌꯥꯝ ꯂꯩꯔꯕꯅꯦ
ꯀꯩꯗꯧꯔꯕ ꯑꯃꯨꯛ
ꯅꯪꯅ ꯑꯩꯕꯨ ꯑꯣꯛ ꯊꯣꯡꯕ ꯄꯤꯖꯅꯤ ꯍꯥꯏꯔꯝꯃꯒ ꯑꯣꯛ ꯊꯣꯡꯕꯗꯤ ꯀꯗꯥꯏ ꯍꯥꯏꯔꯨꯕꯩꯕꯨ ꯑꯣꯛꯅꯕꯨ ꯑꯣꯛ ꯆꯥꯕ꯭ꯔꯥ ꯍꯥꯏꯔꯛꯏ
ꯑꯣ ꯄꯤꯖꯗꯣꯏ ꯅꯦꯝꯃꯦ ꯄꯩꯁꯥ ꯐꯪꯗꯕꯩ ꯅꯦꯝꯃꯦ
ꯑꯣꯛꯅꯕꯨ ꯑꯣꯛ ꯆꯥꯕ꯭ꯔꯥ ꯍꯥꯏꯔꯛꯑꯦ ꯍꯥꯏꯕ
ꯄꯩꯁꯥ ꯐꯪꯕꯒ ꯑꯩꯅ ꯁꯣꯏꯗꯅ ꯅꯪꯒꯤ ꯑꯣꯛꯇꯣ ꯄꯤꯖꯒꯅꯤ ꯅꯪꯒꯤ ꯑꯣꯛꯁꯤ ꯐ꯭ꯔꯤꯁꯇ ꯍꯥꯞꯆꯤꯜꯂ ꯊꯝꯃ ꯅꯨꯡꯇꯤꯒꯤ ꯆꯥꯔꯦꯅ
ꯑꯥ
ꯑꯗꯨ ꯀꯩꯅꯣꯕ ꯅꯪ ꯀꯩ ꯋꯥꯈꯜꯂꯣꯟꯅꯣꯕ
ꯀꯩꯅꯣ ꯍꯥꯏꯁꯤꯕꯨ ꯃꯨꯛꯇꯪꯗꯤ ꯌꯥꯝ ꯆꯥꯕꯁꯨ ꯉꯝꯗꯦ ꯂꯦꯛꯊꯣꯔꯛꯑꯒ ꯈꯤꯇꯪꯈꯛ
ꯍꯥ
ꯀꯌꯥ ꯀꯨꯏ ꯊꯝꯗꯣꯔꯤꯒꯦꯕ
ꯀꯅꯥ ꯈꯪꯅꯤ
ꯀꯅꯥꯈꯪꯕꯅꯣꯗꯤ ꯀꯔꯤꯅꯣ
ꯑꯩ ꯃꯨꯛꯇ ꯊꯝꯗ꯭ꯔꯤ ꯊꯝꯃ ꯌꯦꯡꯒꯦ ꯑꯗꯨꯒ ꯍꯥꯏꯔꯛꯀꯦ
ꯊꯝꯗ꯭ꯔꯤꯕ
ꯎꯝ
ꯊꯝꯗꯤ ꯊꯝꯗꯣꯏꯅꯦꯕ ꯀꯩꯒꯤ ꯊꯝꯗꯣꯏꯕ
ꯅꯨꯡꯇꯤꯒꯤ ꯆꯥꯅꯕ
ꯄꯨꯝꯃꯗꯤ ꯀꯃꯥꯏꯅ ꯇꯧꯕ
ꯐ꯭ꯔꯤꯁ ꯃꯅꯨꯡꯅ ꯀꯅꯥꯄꯨꯝꯒꯦ
ꯀꯨꯏꯁꯜꯂꯛꯑꯗꯤ ꯍꯥꯎꯒꯗ꯭ꯔꯣ ꯑꯦ ꯉꯁꯤ ꯊꯣꯡꯕꯗꯣ ꯅꯪ ꯍꯞꯇꯥ ꯑꯃ ꯆꯥꯒꯗ꯭ꯔꯕ ꯍꯞꯇꯥ ꯑꯃ
ꯑꯥꯏ ꯑꯣꯟꯐꯝꯗ ꯊꯝꯃꯒ ꯑꯩꯕꯨ ꯍꯞꯇꯥ ꯑꯃ ꯀꯃꯥꯏꯅ ꯆꯥꯗꯣꯏꯅꯣꯗꯣ
ꯑꯗꯨꯅꯦ
ꯄꯋꯥ ꯑꯃ ꯂꯩꯔ ꯀꯅꯥ ꯍꯞꯇꯥ ꯑꯃ ꯆꯥꯔꯗꯤ ꯂꯣꯏꯔꯦ
ꯅꯪ ꯈꯥꯡꯑꯝꯗꯤ ꯑꯗꯨꯝ ꯆꯥꯉꯝꯃꯦꯗꯥꯏ ꯅꯇꯣꯝꯗ
ꯑꯩ ꯑꯣꯛ ꯈꯥꯡ ꯑꯃ ꯆꯥꯏ ꯉꯝꯃꯗꯤ ꯑꯩ ꯆꯦꯂꯦꯟꯖ ꯊꯣꯛꯄ ꯌꯥꯔꯦ
ꯑꯣꯛ ꯑꯣꯟ ꯌꯥꯔꯦꯗꯨꯗꯤ
ꯀꯝꯄꯤꯇꯤꯁꯟ ꯊꯣꯛꯄ ꯌꯥꯔꯦ ꯑꯩ
ꯑꯩ ꯑꯣꯛꯇ ꯆꯥꯎꯔꯕꯖꯥꯅꯤ ꯅꯪ ꯉꯍꯥꯟ ꯑꯩꯅ ꯎꯕꯗꯣ ꯆꯥꯎꯗ꯭ꯔꯣ
ꯆꯥꯎꯔꯦ ꯃꯄꯤꯈꯥꯏ
ꯀꯥꯌꯝ ꯆꯥꯎꯔꯦ
ꯅꯪꯗꯤ ꯃꯆꯤꯟꯖꯥꯛ ꯅꯣꯡ ꯐꯥꯗꯣꯛ ꯅꯤꯡꯁꯤꯡꯉ ꯅꯤꯡꯁꯤꯡꯉ ꯊꯥꯕ ꯅꯠꯇ꯭ꯔꯣ ꯑꯌꯥꯝꯕ ꯃꯇꯝꯗ ꯅꯣꯏꯕꯥꯅ ꯊꯥ ꯗꯥꯏꯅꯦ
ꯅꯪ ꯂꯣꯏꯁꯤꯟꯂꯣꯍꯦ
ꯃꯥꯅꯣꯡꯃꯇ ꯑꯣꯛ ꯆꯤꯟ ꯃꯆꯤꯟꯖꯥꯛ ꯊꯣꯡꯉꯦꯒ ꯍꯥꯏꯔꯛꯇꯕꯅꯤ
ꯑꯅꯥꯅꯣ ꯃꯁꯦꯁ ꯂꯥꯀꯈꯤꯗꯨꯅ
ꯑꯩꯈꯣꯏ ꯁꯤꯁꯇꯔꯅꯤ
ꯅꯣꯏ ꯁꯤꯁ ꯇꯔꯅ ꯑꯃꯨꯛ ꯀꯔꯤ ꯍꯥꯏ ꯔꯛꯏꯕ
ꯀꯩꯅꯣꯝ ꯊꯥꯔꯛꯍꯧꯕꯅꯦ ꯑꯩ ꯌꯦꯡꯉꯛꯇ꯭ꯔꯦ ꯐꯖꯅꯥ
ꯅꯣꯏ ꯁꯤꯁꯇꯔꯒꯤ ꯄꯣꯠ ꯆꯩꯩ ꯊꯤꯜꯅꯤꯅ ꯅꯪ ꯉꯁꯥꯏ ꯌꯥꯝ ꯂꯥꯡꯉꯦꯗꯥꯏꯅꯦ
ꯌꯥ
ꯀꯃꯥꯏꯅ ꯇꯧꯕ꯭ꯔꯣ ꯊꯤꯜꯂꯨꯔꯕꯣ
ꯊꯤꯟꯈ꯭ꯔꯕꯅꯦ ꯑꯩꯈꯣꯏ ꯐꯥꯗꯔꯒ ꯏꯩꯅꯎꯄꯥꯒ
ꯅꯪ ꯅꯅꯥꯎꯄꯥꯅꯥ ꯀꯩꯗꯧꯋꯦ ꯍꯥꯏꯕ ꯃꯥ
ꯃꯥꯒꯤ ꯑꯦꯛꯖꯥꯝ ꯊꯥꯗꯧꯕ
ꯑꯥ
ꯑꯗꯨꯒꯤ ꯑꯦꯝ ꯃꯤ ꯀꯥꯔꯠ ꯂꯧꯕ ꯆꯠꯂꯝꯨꯕꯅꯤ
ꯑꯦꯃꯤꯀꯥꯁꯤꯅꯥ ꯀꯥꯏꯗꯩ ꯄꯤꯔꯤꯕ
ꯀꯥꯔꯠꯇꯣ ꯑꯥ ꯀꯩꯅꯣꯗ ꯃꯣꯏ ꯏꯟꯁꯇꯤꯇ꯭ꯌꯨꯠꯇꯨꯗ ꯄꯤꯔꯤꯕ
ꯀꯩ ꯏꯟꯁꯇꯤꯇꯨꯏꯠꯅꯣ ꯍꯥꯏꯁꯦ
ꯑꯁ ꯃꯃꯤꯉ ꯑꯗꯣ ꯈꯪꯗꯦꯗ ꯑꯩ ꯐꯥꯔꯃꯥꯁꯤ ꯐꯥꯔꯃꯥꯁꯤ ꯁꯤ ꯇꯝꯐꯝ ꯑꯃ ꯂꯩꯌꯦꯕꯀꯣ ꯑꯗ
ꯑꯗꯨ ꯀꯣꯆꯤꯡ ꯆꯠꯂꯤꯔꯕ
ꯑꯗꯨꯗꯨꯒꯤ ꯃꯥꯗꯣ ꯑꯦꯃꯤꯀꯥꯔꯠꯇꯣ ꯂꯧꯔꯨꯗꯧꯕ
ꯑꯥ
ꯑꯗꯨ ꯆꯠꯇꯧ ꯂꯩꯕꯅꯤꯅꯅ ꯑꯗꯨꯝ ꯀꯈꯣꯏ ꯆꯦꯁꯨ ꯄꯨꯂꯞ ꯆꯠꯊꯣꯛꯎꯔꯒ ꯁꯣꯝꯅ ꯑꯃꯨꯛ ꯍꯥꯏꯖꯤꯜꯂꯒ ꯑꯗꯨꯁꯨ ꯂꯧꯔꯒ ꯍꯜꯂꯛꯄꯒꯤ ꯄ꯭ꯂꯥꯟꯗ ꯆꯠꯃꯤꯟꯅꯈ꯭ꯔꯕ ꯒꯥꯔꯤ ꯊꯧꯕ ꯀꯥꯔꯦꯅ ꯇꯧꯔꯝꯕꯅꯤ ꯃꯈꯨꯠꯇꯣ ꯉꯥꯛ ꯁꯛ ꯉꯥꯡꯉꯦ ꯒꯥꯔꯤ ꯊꯧꯔꯨꯕꯒꯤ
ꯀꯅꯥꯒ ꯊꯧꯔꯤꯕ ꯂꯥꯛꯑ ꯍꯂꯛꯑꯝꯕꯣ ꯍꯥꯏꯖꯦ
ꯏꯅꯥꯎꯄꯥꯒ
ꯎꯝ
ꯑꯁ ꯑꯌꯨꯛꯇ ꯑꯗꯨꯝ ꯉꯟꯇꯥ ꯊꯤꯟꯗꯣꯛꯎꯔꯦꯗ ꯈꯔ ꯅꯨꯡꯁꯥꯗ ꯋꯥꯡ ꯂꯗꯤ ꯁꯔꯥꯅꯤꯅ
ꯅꯣꯏ ꯅꯥꯅꯎꯄ ꯊꯧꯔꯤꯔꯣꯕ
ꯍꯣꯏ
ꯅꯣꯢ ꯕꯥ ꯊꯣꯛꯍꯟꯕ ꯀꯩꯗꯧꯕ
ꯍꯝ ꯃꯥ ꯇꯣꯡꯒꯦ ꯍꯥꯏꯔ ꯃꯥꯂꯦ ꯏꯅꯥꯎꯄꯥ ꯊꯧꯔꯦ ꯑꯗꯨꯒ ꯃꯨꯈꯨꯠꯇꯣ ꯌꯦꯡꯕꯨ ꯌꯦꯡꯉꯨꯗꯦ ꯗꯦ ꯀꯥ ꯂꯩꯔꯝꯃꯤꯅꯦ ꯃꯨꯁꯨꯛ ꯉꯥꯥ ꯉꯛꯁꯪ ꯉꯥꯡꯈꯠꯂꯒꯅꯦ
ꯑꯗꯨꯃꯥꯏꯅ
ꯑꯩ ꯀꯤꯗ ꯑꯩꯈꯣꯏ ꯃꯅꯤꯄꯨꯔꯒꯤ ꯅꯨꯡꯁꯥꯁꯦ ꯑꯩ ꯀꯤꯗ ꯏꯁꯀꯤꯟ ꯀꯦꯟꯁꯔ ꯅꯥꯗꯧ ꯃꯥꯜꯂꯦ
ꯏꯁ ꯈꯣꯏ ꯀꯩꯝ ꯇꯧꯗꯦ ꯊꯣꯛꯏꯁꯦ
ꯀꯤꯖꯩ ꯍꯥꯏꯕ ꯑꯗꯨꯃꯥꯢꯀ ꯀꯥꯕꯗꯨꯗꯤ ꯑꯩ ꯇꯜꯂꯦ
ꯀꯔꯤꯒꯤ ꯀꯤꯖꯩꯕ ꯅꯪꯗꯤ
ꯀꯤꯖꯗ꯭ꯔꯣ
ꯀꯤꯖꯗꯦ
ꯏꯁꯀꯤꯟ ꯀꯦꯟꯁꯔ ꯅꯥꯔꯗꯤ ꯎ
ꯅꯉꯣꯟꯗ ꯀꯥꯏꯗꯩ ꯏꯁꯀꯤꯟ ꯀꯦꯟꯁꯔ ꯆꯪꯗꯣꯢꯕ ꯅꯪꯅ ꯇꯩꯔꯤꯕ ꯅꯥꯜꯂꯤꯕ ꯃꯌꯥꯝꯗꯨꯒ
ꯑꯥꯢꯢ ꯑꯩ ꯇꯩꯅꯕ ꯅꯥꯟꯅꯕ ꯂꯩꯇ꯭ꯔꯦ ꯂꯥꯏꯔꯔꯦ
ꯅꯪꯖꯦ
ꯑꯩ ꯈꯨꯠ ꯈꯣꯡꯗ ꯇꯩꯅꯕ ꯁꯟꯁꯀ꯭ꯔꯤꯟ ꯂꯩꯇꯦ ꯑꯩꯒꯤ
ꯀꯔꯤ
ꯈꯨꯠ ꯈꯣꯡꯗ ꯇꯩꯅꯕ ꯁꯟꯁꯀ꯭ꯔꯤꯟ ꯂꯩꯇꯦꯕ ꯑꯩꯒꯤ
ꯃꯥꯏ ꯇꯩꯅꯕꯅ ꯇꯩꯕ ꯌꯥꯗ꯭ꯔꯣ ꯍꯥꯏꯁꯦ
ꯃꯥꯥꯏ ꯇꯩꯅꯕꯗꯨꯅ ꯇꯩꯊꯣꯛꯈ꯭ꯔꯗꯤ ꯃꯥꯢꯒꯤꯗꯨꯗꯤ ꯂꯣꯏꯒ꯭ꯔꯅꯤ
ꯈꯣꯡꯗꯤ ꯗ꯭ꯔꯦꯁ ꯁꯦꯠꯇꯣꯢꯗꯨꯗꯤ
ꯗ꯭ꯔꯦꯁꯅ ꯁꯟꯁꯀ꯭ꯔꯤꯟ ꯑꯣꯢ ꯌꯥꯄꯣꯠꯇꯦꯗ
ꯌꯥꯢ ꯌꯥꯕ ꯌꯥꯕ ꯌꯥꯝ ꯂꯩ
ꯎꯝ ꯅꯨꯡꯉꯥꯢꯔꯛꯈꯤꯅꯤ
ꯀꯩꯅꯣ ꯅꯨꯡꯉꯥꯢꯗꯣꯢꯖꯦ
ꯃꯥꯅ ꯁꯟꯁꯀ꯭ꯔꯤꯟ ꯇꯩ ꯇꯩ ꯆꯠꯂꯒ ꯃꯨꯁꯨꯛ ꯃꯨꯗꯦ ꯀꯥꯏꯅ ꯅꯣꯛꯆꯅꯤꯡꯗ꯭ꯔꯥ ꯃꯥꯅ ꯁꯟꯁꯀ꯭ꯔꯤꯟ ꯇꯩꯔ ꯇꯩꯔ ꯆꯠꯂꯒ ꯃꯥꯗꯤ ꯁꯨꯛꯃꯨ ꯃꯨꯗꯦ ꯀꯥꯏꯅ
ꯇꯩꯗꯦ ꯇꯩꯗꯦ ꯁꯟꯁꯀ꯭ꯔꯤꯟ ꯇꯩꯗ ꯀꯨꯢꯔꯦ
ꯅꯨꯄꯥꯁꯤꯗꯤ ꯅꯨꯄꯥꯗꯤ ꯈꯔ ꯃꯨꯔꯒ ꯐꯖꯕꯅꯦ
ꯑꯣꯥ
ꯃꯨꯊꯤ ꯃꯥꯜꯂꯒ
ꯍꯍ
ꯑꯗꯨꯗꯤ ꯑꯉꯧꯕꯈꯩꯁꯨ ꯂꯣꯏ ꯊꯤꯔꯦ
ꯑꯉꯧꯕꯈꯩꯁꯨ ꯊꯤꯔꯦ
ꯃꯨꯔꯗꯤ ꯐꯖꯔꯦ
ꯅꯨꯄꯤꯗꯨꯗꯤ ꯀꯦꯔꯒ ꯅꯧꯔꯒ ꯃꯨꯔꯒ ꯉꯧꯔꯒ ꯂꯩꯒꯗꯕ ꯅꯨꯄꯤꯁꯤꯅ
ꯅꯨꯄꯤꯁꯦ ꯉꯧꯒꯗꯕ ꯅꯨꯄꯥꯁꯦ ꯃꯨꯒꯗꯕ
ꯎꯝ
ꯋꯥꯎ
ꯁꯤꯅꯤ ꯃꯌꯥꯝꯅ ꯍꯥꯢꯅꯩꯁꯤ
ꯎꯝ
ꯑꯗꯕ ꯅꯪ
ꯒ꯭ꯌꯥꯟ ꯇꯥꯔꯦ ꯒ꯭ꯌꯥꯟ ꯇꯥꯔꯦ
ꯐꯦꯟ ꯊꯥꯗꯕꯤꯗꯒ ꯂꯩ ꯉꯝꯃꯤꯕ꯭ꯔꯣ ꯍꯧꯖꯤꯛꯀꯥꯟꯁꯤꯕꯣ
ꯑꯩ ꯑꯃꯨꯛ ꯇꯧꯔꯛꯀꯦ ꯊꯝꯃ
ꯑꯣꯀꯦ